ꯍꯂꯣ꯫ ꯌꯥꯎ꯫
ꯍꯜꯂꯣ꯫
ꯑꯁ ꯍꯅꯨꯕꯥꯅꯤꯅꯦ꯫
ꯋꯥꯔꯤꯗꯣ ꯁꯠ ꯁꯠ ꯉꯥꯡꯒꯗꯕꯅꯦ꯫
ꯍꯣꯏꯅꯦ꯫ ꯅꯪ ꯅꯪꯅ ꯍꯅꯨꯕꯤꯅꯤ ꯍꯥꯏꯔꯒ ꯍꯅꯨꯕꯥ ꯑꯣꯏꯔꯝꯃꯦ꯫
ꯑꯩ ꯅꯨꯄꯤꯗꯣ ꯍꯅꯨꯕꯤ ꯑꯣꯏꯈ꯭ꯔꯕ꯫
ꯑꯣ꯫ ꯑꯗꯨꯒꯤ ꯅꯪ ꯍꯅꯨꯕꯤ ꯍꯥꯏꯔꯤꯕ꯫
ꯎꯝ ꯑꯩ ꯁꯤꯔꯒꯦ
ꯀꯩ ꯑꯣ ꯑ ꯅꯨꯡꯁꯤꯒꯗꯕꯅꯦ
ꯊꯔꯕꯣ
ꯀꯔꯤ ꯀꯔꯤ ꯃꯊꯦꯜ ꯆꯥꯔꯒꯦ ꯆꯥꯔꯗ ꯉꯁꯥꯏ ꯑꯅ
ꯉꯥꯅꯨ ꯉꯥꯅꯨ ꯊꯤꯠꯈ꯭ꯔꯦ ꯉꯁꯤꯗꯤ ꯉꯅꯨꯁꯥꯏꯌꯦ ꯉꯅꯨ ꯅꯪꯒꯅꯨ ꯅꯪꯗꯤ ꯀꯔꯤ ꯆꯥꯔꯦ ꯉꯁꯤꯗꯤ
ꯑꯁꯤꯁꯦ ꯑꯩꯅ ꯅ ꯆꯥꯏ
ꯑꯩꯁ ꯌꯥꯝ ꯍꯥꯎꯋꯦꯅ ꯑꯗꯨꯗꯤ
ꯍꯥ꯫
ꯀꯅꯥꯅ ꯊꯣꯡꯕꯔꯣ ꯅꯪꯅ ꯊꯣꯡꯕꯔꯣ꯫
ꯅꯠꯇꯦ ꯑꯩꯒꯤ ꯕꯣꯕꯣꯛꯅ꯫
ꯑꯣ꯫ ꯅꯪꯗꯤ ꯀꯔꯤ ꯍꯣꯠꯅꯔꯤꯒꯦ ꯍꯧꯖꯤꯛ꯫
ꯀꯩ ꯍꯥꯏꯕ꯫
ꯀꯔꯤ ꯍꯣꯠꯅꯒꯦ ꯀꯔꯤ ꯇꯝꯃꯤꯒꯦ ꯅꯪꯕꯨ ꯍꯧꯖꯤꯛ꯫
ꯑꯩꯁꯦ ꯑꯗꯨꯝ꯫ ꯂꯥꯏꯔꯤꯛ ꯂꯥꯏꯔꯤꯛ ꯇꯧꯔꯤꯗ꯫
ꯅꯤꯒꯦ ꯅꯪꯕꯣ ꯈꯪꯅꯤ ꯈꯪꯉꯣ ꯍꯥꯥ
ꯅꯪꯒꯤ ꯅꯦꯠꯋꯥꯔꯛꯁꯦ ꯅꯪꯒꯤ ꯅꯦꯠꯁꯦ ꯀꯩꯅꯣꯝ ꯇꯧꯈ꯭ꯔꯦꯅꯦ
ꯆꯥꯖꯕ꯭ꯔꯣ
ꯅꯪꯒꯤ ꯇꯥꯏ ꯇꯥꯏ ꯇꯥꯏ
ꯋꯥꯔꯨ ꯑꯣꯏꯗꯣ ꯁꯔꯒꯥꯉꯨ ꯇꯞꯇ ꯉꯒꯅꯨ
ꯉꯥꯡꯉꯤꯅ ꯑꯩꯞ ꯇꯞꯅ ꯁꯥ ꯁꯟ ꯉꯥꯡꯕꯅꯤ
ꯑꯣ ꯣ ꯕꯣꯜ ꯂꯩꯗꯕ꯭ꯔꯣ ꯉꯁꯤꯗꯤ
ꯕꯣ ꯉꯁꯤ ꯂꯩꯇ ꯍꯥꯏ
ꯅꯍꯥꯟ ꯃꯈꯩꯗꯤ ꯅꯪ ꯌꯦꯡꯕ꯭ꯔꯥ ꯑꯗꯨꯝ
ꯎꯝꯒꯝꯕ
ꯑꯥ
ꯃꯔꯥꯡ ꯃꯔꯥꯡ ꯌꯦꯡꯉꯤ ꯕꯤꯠ ꯂꯩꯕ ꯌꯥꯎꯔꯗꯤ ꯌꯦꯡꯉꯤ
ꯎꯝ ꯅ ꯐꯕꯁꯗꯦ
ꯁꯨ ꯑꯁꯤꯁꯦ ꯑꯣꯏꯕ ꯆꯠꯂꯤ
ꯑꯣꯍꯥꯟ ꯅ ꯃꯔꯨꯞ ꯑꯩꯈꯣꯏꯒ ꯀꯗꯥꯏꯗ ꯌꯧꯔꯕꯒꯦ ꯎꯝ
ꯆꯥꯕꯒꯥꯟꯗꯁꯨꯍꯜꯂꯤꯕ
ꯑꯣꯥ
ꯥꯏꯗꯤ
ꯑꯩꯗꯤ ꯑꯁꯤꯗꯤ ꯆꯗꯦꯅꯤꯅ
ꯔ
ꯑꯗꯨꯝ ꯂꯩꯔꯦ ꯑꯩꯗꯤ
ꯎꯝ ꯎ ꯁꯟꯗꯦ ꯁꯟꯗꯦꯗꯗꯤ ꯄꯑꯒꯗꯕꯅꯤꯅꯦ
ꯎꯝ ꯑꯩ ꯀꯅꯨ ꯑꯅꯨꯕ ꯑꯣꯏꯈ꯭ꯔꯅꯤ ꯀꯣꯏꯕ ꯌꯥꯗꯕ
ꯏꯁ
ꯎꯝ
ꯃꯄꯥꯟ ꯊꯣꯛꯁꯦ ꯑꯗꯨ ꯃꯥ ꯉꯁꯤ ꯅꯨꯡꯉꯥꯏꯇꯕ ꯂꯩꯩꯍꯥꯎ ꯈꯔ ꯇꯧꯕ ꯑꯗꯒꯤ ꯅꯪ ꯂꯩꯁꯥꯕꯤꯗꯤ ꯀꯣꯏꯈ꯭ꯔꯕꯣ
ꯑꯩꯔꯣ
ꯍꯣꯏ ꯂꯩꯁꯥꯕꯤ ꯀꯣꯏ ꯍꯥꯏꯕ ꯅꯪ
ꯍꯣꯏ
ꯌꯥꯔꯤ ꯌꯥꯅꯔꯕꯣ
ꯀꯩꯅꯧꯔꯒꯦꯅꯦ
ꯌꯥꯗꯤ ꯌꯥꯅꯔꯕꯣ
ꯍꯥꯏꯗꯤ
ꯅꯪꯅ ꯀꯣꯏꯕ ꯅꯨꯄꯤꯗꯣ ꯅꯪꯒꯤꯗꯃꯛꯇ ꯌꯥꯕꯤꯈ꯭ꯔꯕꯣ
ꯌꯥꯔ ꯑ ꯌꯥꯔꯒ ꯀꯣꯏꯕꯅꯤꯅ
ꯑꯥ ꯑꯗꯨ ꯅꯪ ꯀꯣꯏꯗꯩ ꯃꯃꯥꯡꯗ ꯑꯃꯨꯛ ꯍꯥꯟꯅ ꯌꯥꯕꯤꯔꯕ
ꯅꯪꯒꯤ ꯅꯪꯒꯤ ꯈꯣꯟꯖꯦꯟꯁꯦ ꯐꯖꯅ ꯇꯥꯕ ꯅꯨꯡꯉꯥꯏꯇꯦ ꯐꯖꯅ ꯇꯥꯗꯦ
ꯑꯗꯣ ꯅꯪ ꯐꯖꯅ ꯋꯥꯔꯤ ꯁꯥꯑꯣ
ꯋꯥꯔꯤ ꯋꯥꯔꯤꯗꯤ ꯐꯖꯅ ꯁꯥꯕꯅꯤꯅꯦ ꯅꯪ ꯍꯪꯕꯈꯩ ꯍꯥꯏꯔꯦꯗꯅ ꯑꯩꯁꯨ
ꯑꯝ ꯅꯨꯡꯉꯥꯏꯔꯦꯅꯦ ꯄꯥꯈꯪꯁꯦ
ꯅꯪ ꯑꯁꯦꯡꯕ꯭ꯔꯥ ꯅꯪ ꯄꯥꯈꯪ ꯅꯠꯇ꯭ꯔꯕꯣ
ꯅꯪ ꯆꯍꯤ ꯀꯨꯟꯍꯨꯝꯗꯣꯏ ꯁꯨꯕꯣ
ꯆꯍꯤ ꯁꯤꯒꯨꯝꯕꯁꯦ ꯍꯥꯏꯒꯅꯨꯗꯤ ꯍꯥꯏꯕꯅꯦ ꯑꯁꯦꯡꯕꯔꯥ ꯐꯒꯤ ꯇꯧꯔꯤꯔꯥ ꯈꯪꯗꯦ
ꯎꯝ ꯎꯝ
ꯅꯪ ꯅꯪ ꯀꯣꯜ ꯇꯧꯕꯗ ꯍꯥꯏꯅꯕ꯭ꯔꯣ ꯅꯣꯏ
ꯃꯤꯅ ꯃꯤꯅꯗꯤ ꯍꯥꯏꯒꯅꯨ ꯍꯥꯏꯕ
ꯋꯥꯔꯤ ꯁꯥꯁꯤꯔꯥ
ꯈꯪꯗꯦꯅꯦ ꯅꯪꯅ ꯅꯪꯅ ꯁꯥꯅꯤꯡ ꯁꯥꯅꯤꯡꯕ ꯁꯥꯕꯅꯤ
ꯀꯔꯤ ꯁꯥꯅꯤ ꯍꯥꯏꯅ ꯂꯩꯕ꯭ꯔꯥꯅꯦ
ꯑꯁꯥꯏ ꯑꯁꯥꯏ ꯍꯥꯏꯔꯦ ꯑꯗꯨꯅ
ꯅꯪꯅ ꯅꯪꯅ ꯀꯩꯅꯣ ꯍꯥꯏꯕꯗꯣ ꯊꯑ ꯀꯅꯥꯒꯤ ꯋꯥꯔꯤꯅꯣ ꯑꯗꯨ ꯁꯥꯒꯦ ꯍꯥꯏꯔꯒ
ꯅꯣꯏ ꯁꯃꯨꯒꯤ ꯆꯝꯐꯨꯠ ꯆꯥꯈ꯭ꯔꯕꯣ
ꯁꯥꯃꯨꯒꯤ ꯆꯝꯐꯨꯠ
ꯍꯣꯏ
ꯑꯩꯈꯣꯏꯗꯤ ꯆꯝꯐꯨꯠ ꯆꯥꯗꯦꯗ ꯈꯪꯗꯦꯅꯦ
ꯇꯥꯕ꯭ꯔꯣ
ꯑ ꯗꯥꯏ ꯅꯪ
ꯇꯥꯕ꯭ꯔꯣ
ꯇꯥꯏꯌꯦ
ꯀꯩ ꯀꯩꯒꯝꯅꯣꯅꯦ ꯅꯪꯒꯤ ꯅꯪꯒꯤ
ꯑꯩꯅ ꯊꯨ ꯑꯩ ꯉꯥꯡꯕ
ꯁꯥꯃꯨ ꯆꯝꯐꯨꯠꯀꯨꯝꯕ ꯅꯨꯡ ꯀꯥꯡꯉꯧꯒꯨꯝꯕ
ꯆꯥꯏ
ꯅꯪꯁꯦ ꯅꯤꯁꯥ ꯈꯔ ꯈꯔ ꯆꯥꯔꯕ ꯅꯪꯁꯦ ꯅꯤꯁꯥ ꯈꯔ ꯈꯔ ꯆꯥꯒꯗꯧꯕ ꯃꯤ ꯃꯥꯥꯟꯂꯦꯀꯣ
ꯑꯩꯔꯣ
ꯍꯣꯏ
ꯅꯪ ꯅꯪ ꯀꯃꯥꯏꯅ ꯈꯪꯉꯤꯕ
ꯅꯪꯒꯤ ꯈꯣꯟꯖꯦꯜꯗꯒꯤ ꯑꯗꯨꯝ ꯐꯔꯕꯅꯤꯅꯦ
ꯏꯁ ꯌꯥꯝ ꯍꯩꯔꯦꯅꯦ ꯍꯅꯨꯕꯁꯦ
ꯑꯗꯨꯅꯦ ꯍꯅꯨ ꯍꯥꯅꯨ ꯑꯣꯏꯕꯒꯤ ꯑꯦꯗꯚꯥꯟ ꯄ꯭ꯔꯣꯐꯤꯠꯇꯣ ꯑꯗꯨꯅꯦꯕ
ꯍꯥꯏꯗꯤ ꯌꯥꯝꯅꯗꯤ ꯅꯠꯇꯦꯗ
ꯎꯝ
ꯎꯝ ꯆꯦꯈꯥꯏ ꯆꯦꯈꯥꯏꯔꯗꯤ ꯆꯥꯕꯅꯦ
ꯑꯗꯨ ꯌꯥꯔꯗꯤ ꯆꯥꯗꯕꯅ ꯐꯩꯀꯣ
ꯍꯣꯏ ꯃꯥꯅꯤ
ꯑꯩꯈꯣꯏꯒꯤ ꯒꯨꯟꯁꯦ ꯑꯩꯈꯣꯏ ꯒꯨꯟꯁꯦ ꯃꯤꯅ ꯔꯦꯁꯄꯦꯛ ꯇꯧꯕꯁꯦ ꯅꯤꯁꯥ ꯆꯥꯕ ꯈꯣꯠꯄ ꯇꯧꯕꯁꯦ ꯑꯩꯈꯣꯏꯅ ꯑꯁꯦꯡꯕ ꯑꯆꯨꯝꯕ ꯑꯩꯈꯣꯏꯒꯤ ꯇꯧꯕ ꯃꯇꯝꯗ ꯃꯤꯁꯦ ꯔꯦꯁꯄꯦꯛ ꯇꯧ
ꯍꯣꯏ ꯃꯥꯅꯤ ꯆꯨꯝꯃꯦ ꯆꯨꯝꯃꯦ
ꯄꯥꯈꯪ ꯑꯣꯏꯔꯤꯉꯩꯗ
ꯅꯪ ꯅꯪꯁꯨ ꯆꯥꯕ꯭ꯔ
ꯑꯩꯗꯤ ꯄꯨꯟꯁꯤꯗ ꯆꯥꯗ꯭ꯔꯤ ꯅꯤꯁꯥ
ꯑꯁ ꯌꯥꯝꯕꯥꯥꯏ
ꯌꯨꯁꯨ ꯊꯛꯇꯦ ꯌꯨꯁꯨ ꯊꯛꯇꯦ ꯈꯩꯅꯤꯁꯨ ꯆꯥꯗꯦ ꯀꯋꯥꯁꯨ ꯆꯥꯗꯦ ꯖꯔꯗꯥꯁꯨ ꯆꯥꯗꯦ ꯀꯔꯤꯁꯨ ꯆꯥꯗꯦ ꯑꯩꯒꯤ ꯄꯨꯟꯁꯤꯗꯤ ꯅꯤꯁꯥ ꯍꯥꯏꯕꯁꯦ ꯑꯩ ꯑꯃꯠꯇ ꯁꯣꯛꯇꯦꯗ
ꯐꯨꯠ ꯐꯨꯠꯕꯣꯜꯒꯨꯝꯕ ꯁꯅꯥꯕ꯭ꯔ
ꯑꯩꯗꯤ ꯑꯝ ꯐꯨꯠꯕꯣꯜ ꯒꯨꯝꯕ ꯁꯥꯟꯅꯗꯦꯗ ꯑꯩꯒꯤ ꯊꯕꯛꯇꯤ ꯌꯥꯝꯅ ꯇꯣꯉꯥꯟꯕꯅꯦ ꯑꯗꯨ ꯍꯧꯖꯤꯛ ꯍꯥꯏꯕ ꯍꯧꯖꯤꯛ ꯍꯥꯏꯕꯗꯤ ꯌꯥꯗꯦ
ꯍꯣꯏꯅꯦ ꯁꯤꯗ ꯁꯤꯗ ꯍꯥꯏꯒꯅꯨ ꯍꯥꯏꯕꯅꯤ
ꯄꯥꯈꯪ ꯑꯣꯏꯔꯤꯉꯩꯗ ꯐꯖꯅ ꯄꯥꯈꯪ ꯑꯣꯏꯌꯣ ꯄꯥꯈꯪ ꯑꯣꯏꯔꯤꯉꯩꯗ ꯐꯖꯅ ꯄꯥꯈꯪ ꯑꯣꯏꯌꯣ ꯅꯨꯄꯤ ꯉꯟꯅ ꯀꯥ ꯊꯤꯒꯅꯨꯀꯣ
ꯍꯣꯏ ꯍꯥꯏꯗꯤ ꯑꯗꯨꯝ ꯆꯨꯝꯅ ꯀꯣꯏꯕꯅꯤꯗ
ꯑꯥ ꯀꯣꯏꯕ ꯗꯨꯗꯤ ꯀꯩꯁꯨ ꯀꯥꯏꯗꯦꯗꯀꯣ ꯑꯗꯨ ꯀꯣꯏ ꯍꯥꯏꯅ ꯅꯨꯄꯤ ꯃꯁꯥ ꯃꯪꯍꯟꯕꯒꯨꯝꯕꯗꯀꯣ ꯇꯧꯕꯀꯣ
ꯍꯣꯏ ꯑꯗꯨꯝꯕ ꯇꯧꯗꯦꯗ
ꯑꯗꯨ ꯃꯣꯏ ꯇꯧꯒꯅꯨ ꯍꯌꯦꯡꯋꯥꯏ
ꯃꯤ ꯍꯥꯏꯌꯣ ꯍꯥꯏꯌꯣ
ꯎꯝ ꯍꯌꯦꯡ ꯍꯥꯏ ꯅꯪ ꯃꯥꯕꯨ ꯇꯁꯦꯡꯅ ꯅꯨꯡꯁꯤ ꯍꯥꯏꯌꯦꯦ ꯅꯪ ꯂꯧꯕ ꯂꯧꯕ ꯃꯇꯨꯡ ꯃꯇꯝꯗ ꯑꯣꯏꯔꯒꯗꯤ ꯑꯗꯨꯕꯨꯗꯤ ꯃꯇꯩ ꯃꯅꯥꯎ ꯍꯥꯏꯕꯒꯗꯤ ꯀꯩꯁꯨ ꯑꯗꯨꯒꯨꯝꯕꯗ ꯑꯊꯤꯡꯕꯗꯤ ꯂꯩꯔꯣꯏꯗꯕ ꯑꯗꯨꯕꯨ ꯍꯧꯖꯤꯛ ꯋꯥ ꯄꯥꯈꯪ ꯑꯣꯏꯔꯤꯉꯩꯗꯗꯤ ꯑꯗꯨꯒꯨꯝꯅ ꯁꯣꯛꯇꯕꯅ ꯌꯥꯝꯅ ꯐꯕꯅꯤ ꯑꯗꯨꯕꯨ ꯃꯤꯑꯣꯏꯕꯒꯤ ꯍꯛꯆꯥꯡ ꯍꯥꯏꯕꯁꯤ ꯑꯩꯈꯣ ꯑꯄꯥꯝꯕꯗꯤ ꯂꯩꯕꯅꯦꯕꯀꯣ
ꯍꯣꯏ
ꯑꯗꯨꯕꯨ ꯑꯗꯨꯒꯨꯝꯕꯗ ꯌꯥꯝꯅ ꯐꯠꯇꯕꯅꯦꯕ ꯑꯗꯨꯅ ꯑꯩ ꯄꯥꯈꯪ ꯑꯣꯏꯔꯤꯉꯩꯗ ꯑꯗꯨꯒꯨꯝꯕꯅ ꯁꯣꯛ ꯇꯕꯤꯗ ꯐꯖꯅ ꯒ꯭ꯌꯥꯟ ꯇꯥꯅ ꯄꯥꯈꯪ ꯑꯣꯏꯔꯣ ꯍꯧꯖꯤꯛ ꯅꯨꯄꯥ ꯊꯣꯛꯑꯦ ꯍꯥꯏꯅ ꯅꯤꯁꯥ ꯄꯪꯆꯥ ꯆꯥꯕ ꯌꯨ ꯄ ꯊꯛ ꯊꯛꯄ ꯇꯧꯔꯒ ꯅꯨꯨꯄꯥ ꯍꯥꯏꯅ ꯑꯐꯥꯎ ꯁꯥꯔꯒ ꯇꯧꯔꯒ ꯅꯠꯇ꯭ꯔꯒ ꯅꯨꯄꯥ ꯌꯥꯝ ꯊꯣꯛꯑꯦ ꯍꯥꯏꯅ ꯅꯨꯄꯤꯕꯨ ꯀꯧ ꯀꯔꯝ ꯇꯧꯕ ꯖꯥꯠꯇꯣ ꯄꯨꯟꯁꯤꯁꯦ ꯄꯨꯟꯁꯤꯁꯦ ꯐꯖꯗꯦꯕ ꯃꯍꯩ ꯀꯌꯥ ꯃꯍꯥꯏ ꯀꯌꯥ ꯐꯪꯅꯕꯅꯦꯕ ꯑꯗꯨꯅ ꯄꯥꯈꯪ ꯑꯣꯏꯔꯤꯉꯩꯗꯝ ꯒ꯭ꯌꯥꯟ ꯇꯥꯅ ꯄꯥꯈꯪ ꯑꯣꯏꯔꯣ
ꯁꯨꯃꯥꯏꯅ ꯇꯧꯕꯗꯣ ꯍꯤꯖꯥꯠ ꯃꯥꯡꯍꯟꯕꯅꯦ
ꯍꯣꯏ